ꯇꯥꯕ꯭ꯔꯣ
ꯇꯥꯏꯌꯦ
ꯑꯣ ꯅꯣꯡꯂꯩ ꯅꯨꯡꯁꯤꯠ ꯇꯧꯔꯛꯀꯦ ꯇꯧꯕ ꯍꯧꯖꯤꯛꯇꯨ ꯅꯣꯡ ꯀꯟꯅ ꯇꯧꯔꯛꯄꯀꯣ ꯑꯗꯨꯗꯨꯒꯤ ꯅꯪꯉꯣꯟꯗ ꯐꯣꯟ ꯇꯧꯔꯛꯏꯅꯦ ꯅꯣꯏꯒꯤ ꯇꯥꯕ꯭ꯔꯥ ꯈꯣꯠꯄ꯭ꯔꯥ ꯍꯪꯒꯦꯅꯥ
ꯁꯤꯗꯗꯤ ꯀꯦꯝ ꯇꯧꯗꯤꯌꯦ ꯅꯨꯡꯁꯥꯕꯗꯤ ꯊꯣꯛꯇꯦꯕꯀꯣ ꯎꯝꯑ ꯑꯥ ꯑꯩꯈꯣꯏꯒꯤ ꯑꯥ ꯄꯨꯔꯥ ꯅꯣꯡ ꯃꯪꯕꯒꯤ ꯄꯨꯔꯥ ꯑꯣꯏꯅ ꯃꯪꯕꯗꯨꯁꯨ ꯅꯠꯇꯕ ꯅꯨꯡꯁꯥꯁꯨ ꯁꯥꯗꯕꯤ ꯑꯗꯒꯤ ꯅꯣꯡꯁꯨ ꯑꯥ ꯀꯥꯕꯛ ꯀꯥꯕꯛ ꯃꯪꯕꯗꯣ ꯑꯗꯨꯃꯥꯏꯅ ꯇꯧꯔꯒꯗꯤ ꯂꯩꯌꯦꯕꯀꯣ ꯑꯗꯨꯒ ꯑꯣꯝꯆꯥꯛ ꯆꯥꯛꯄꯗꯣ ꯑꯗꯨꯅꯦ ꯇꯧꯔꯤꯁꯦ ꯅꯣꯡ ꯆꯨꯔꯛꯀꯗ꯭ꯔꯗꯤ ꯈꯪꯗꯤꯌꯦ
ꯑꯣ ꯑꯗꯨ ꯍꯥꯏꯔꯒꯅꯦ ꯀꯩꯅꯣꯝꯃ ꯅꯤꯡꯁꯤꯡꯉꯩꯅꯦ ꯑꯥ ꯍꯧꯖꯤꯛꯀꯥꯟꯁꯦ ꯃꯩ ꯑꯩꯈꯣꯏ ꯃꯩ ꯌꯥꯝ ꯃꯨꯠꯂꯦꯕ ꯑꯗꯨ ꯅꯣꯏꯒꯤꯁꯨ ꯅꯣꯡꯂꯩ ꯅꯨꯡꯁꯤꯠꯀꯨꯝꯕ ꯇꯧꯕ ꯅꯣꯡ ꯀꯇꯪ ꯇꯪ ꯇꯥꯔꯒ ꯃꯩ ꯃꯨꯠ ꯊꯛꯄ ꯈꯣꯠꯄꯁꯦ ꯇꯧꯕ꯭ꯔꯥ ꯀꯃꯥꯏꯅ ꯇꯧꯏ ꯅꯪ ꯈꯤꯇꯪ ꯍꯥꯏꯔꯛꯎꯅꯦ
ꯅꯣꯡꯂꯩ ꯅꯨꯡꯁꯤꯠ ꯇꯧꯗꯣꯔꯗꯤꯅꯦ ꯇꯧꯕ ꯍꯧꯔꯛꯄ ꯇꯧꯗꯔꯦ ꯍꯥꯏꯕꯒꯤ ꯃꯣꯏ ꯄꯥꯎꯒꯨꯝꯕ ꯀꯩꯒꯨꯝꯕ ꯈꯪ ꯇꯥꯔꯗꯤ ꯃꯩꯗꯤ ꯑꯗꯨꯝ ꯀꯝꯄꯜꯁꯔꯤ ꯑꯗꯨꯝ ꯃꯨꯠꯊꯠꯂꯛꯑꯦ ꯑꯗꯨꯒ ꯅꯣꯅꯦ ꯅꯨꯡꯁꯛꯀꯤ ꯋꯥ ꯉꯥꯛꯇ ꯅꯠꯇꯕꯤꯗꯅꯦ ꯍꯟꯗꯛꯁꯦ ꯃꯩꯒꯤ ꯆꯥꯡꯁꯦ ꯈꯔꯁꯨ ꯅꯥꯏꯗꯦꯕꯀꯣ ꯃꯩꯁꯦ ꯄꯨꯡꯈꯥꯏ ꯑꯃꯒꯤ ꯆꯥꯡꯗꯤ ꯑꯗꯨꯝ ꯃꯨꯠꯂꯤ ꯅꯨꯡꯇꯤꯒꯤ ꯁꯤ ꯀꯃꯥꯏꯅ ꯇꯧꯔꯤꯅꯣ ꯈꯪꯗꯦꯕꯁ ꯑꯩꯅꯅꯦ ꯑꯩ ꯏꯃꯥꯟꯅꯕ ꯑꯇꯩ ꯑꯇꯩꯗꯁꯨ ꯁꯨꯝ ꯍꯪꯕꯗ ꯃꯣꯏꯒꯤꯁꯨꯅꯦ ꯑꯩꯈꯣꯏ ꯂꯩꯀꯥꯏ ꯃꯥꯟꯅꯗꯕ ꯏꯃꯥꯟꯅꯕꯁꯤꯡꯁꯦ ꯁꯨꯝ ꯍꯪꯕ ꯃꯇꯝꯗ ꯃꯣꯏꯒꯤꯁꯨ ꯑꯗꯨꯝ ꯄꯨꯡꯈꯥꯏ ꯑꯃꯒꯤ ꯆꯥꯡꯗ ꯑꯗꯨꯝ ꯃꯨꯠꯂꯤ ꯅꯣꯡꯃ ꯀꯃꯥꯏꯅ ꯇꯧꯅꯣ ꯈꯪꯗꯦ ꯃꯩꯁꯤꯡꯁꯦ ꯄ꯭ꯔꯤꯄꯦꯠ ꯂꯥꯛꯑꯀꯥꯟꯗꯅ ꯍꯦꯟꯅꯕꯨ ꯅꯨꯡꯉꯥꯏꯔꯛꯇ꯭ꯔꯦ ꯃꯩꯁꯦ ꯀꯥꯏꯅ ꯑꯩꯈꯣꯏ ꯃꯁꯦꯜ ꯋꯥꯔꯤ ꯑꯗꯨꯝ ꯁꯥꯟꯅꯩꯑꯕ ꯑꯗꯨꯅꯤ ꯅꯣꯏꯒꯤꯗꯤ ꯇꯧꯕ꯭ꯔꯥ ꯅꯨꯡꯛꯇꯤꯒꯤ ꯃꯨꯠꯄ꯭ꯔꯥ
ꯑꯗꯨꯅꯦ ꯍꯟꯗꯛꯁꯤꯀꯣ ꯑꯩꯈꯣꯏꯒꯤꯁꯨ ꯅꯨꯡꯇꯤꯒꯤ ꯃꯩꯃꯨꯠꯂꯦ ꯉꯔꯥꯡꯁꯨꯀꯣ ꯄꯨꯡ ꯅꯤꯄꯥꯜꯂ ꯅꯤꯄꯥꯟ ꯃꯈꯥꯏ ꯃꯥꯞ ꯄꯜꯂ ꯑꯗꯨꯋꯥꯏ ꯃꯨꯠꯈꯤꯕꯗꯨꯅꯦ ꯇꯔꯥꯗ ꯂꯥꯛꯑꯦ ꯀꯨꯏꯅ ꯀꯨꯏꯅ ꯂꯥꯛꯇꯕꯗꯣ ꯑꯗꯨꯃꯥꯏꯅ ꯇꯧꯋꯤ ꯍꯧꯖꯤꯛ ꯁꯥꯕꯒꯤ ꯄꯣꯠ ꯆꯩ ꯍꯥꯏꯕꯗꯤ ꯃꯣꯏ ꯏꯪꯅꯕꯒꯤ ꯃꯦꯆꯤꯟ ꯁꯤꯖꯤꯟꯅꯕꯅꯦ ꯈꯪꯗꯦ ꯑꯦꯟ ꯊꯥꯕꯅꯤ ꯈꯪꯗꯦ ꯑꯗꯩ ꯏꯪꯗꯅꯕ ꯀꯩꯀꯩ ꯊꯥꯕꯒꯤ ꯑꯗꯨꯃꯥꯏꯅ ꯁꯨꯝ ꯁꯤꯖꯤꯟꯅꯕꯁꯤꯗ ꯃꯩꯁꯦ ꯄꯨꯕ ꯉꯝꯗꯕ ꯈꯪꯗꯣꯏ ꯑꯗꯨꯝ ꯅꯨꯅꯨꯡꯗꯥꯡꯁꯦ ꯃꯨꯠꯇꯣꯏꯅꯦꯕ ꯑꯌꯨ ꯅꯨꯡꯊꯤꯟꯗꯤ ꯀꯌꯥ ꯏꯪꯉꯛ ꯇꯦꯕꯀꯣ ꯍꯣꯏ ꯑꯌꯨ ꯅꯨꯡꯊꯤꯟ ꯁꯦ ꯍꯥꯏꯁꯤꯅ ꯑꯗꯨꯝ ꯅꯣꯡꯒꯨꯝꯕ ꯇꯥꯕ ꯃꯇꯝꯗ ꯈꯔ ꯑꯗꯨꯝ ꯇꯧꯕꯗꯣ ꯑꯗꯨꯝ ꯀꯥꯟꯅ ꯃꯨꯠꯄꯖꯥꯠꯅꯤ ꯑꯗꯨ ꯑꯇꯩꯗꯤ ꯑꯇꯣꯞꯄꯗꯤ ꯃꯨꯠꯇꯦꯕꯀꯣ ꯑꯗ ꯑꯩꯅ ꯁꯨꯝ ꯈꯜꯂꯤꯅꯤ ꯊꯥꯏꯅꯉꯩꯒꯤ ꯑꯍꯟꯈꯩꯁꯦ ꯑꯗꯨꯝ ꯋꯥꯔꯝꯒꯅꯤꯀꯣ ꯃꯣꯏꯗꯤ ꯍꯥꯏꯗꯤ ꯄꯨꯗꯣꯟ ꯇꯧꯔꯒ ꯑꯗꯒꯤ ꯒꯤ ꯂꯥꯇꯦꯟ ꯍꯥꯏꯒꯗ꯭ꯔꯥ ꯑꯗꯨ ꯁꯤꯖꯤꯟꯅꯔꯒ ꯌꯥꯝ ꯋꯥꯅ ꯈꯥꯝꯒꯅꯤꯀꯣ ꯍꯥꯏꯗꯤ ꯑꯈꯣꯏꯅ ꯁꯤꯗ ꯈꯤꯇꯪ ꯃꯩ ꯃꯨꯠꯄ ꯈꯣꯠꯄ ꯇꯧꯕ ꯀꯥꯟꯗ
ꯑꯗꯨꯕꯨꯗꯤ ꯃꯇꯝ ꯃꯇꯝꯒꯤꯅꯤꯗ ꯃꯣꯏꯁꯨ ꯑꯗꯨꯝ ꯃꯇꯝꯗꯨꯗꯗꯤ ꯃꯣꯏ ꯃꯩ ꯀ ꯀꯥꯥꯁꯦ ꯊꯣꯛꯇꯕꯅꯤꯅꯀꯣ
ꯇꯧꯒꯦ ꯃꯩ ꯑꯗꯨꯝ ꯅꯣꯏ ꯈꯪꯉꯛꯄ ꯀꯌꯥꯝ ꯀꯨꯏꯔ ꯀꯥꯟ ꯇꯧꯒꯦ ꯎꯝ ꯀꯃꯥꯏꯅ ꯇꯧꯒꯦ ꯅꯣꯏ ꯅꯣꯏ ꯁꯨꯃꯥꯏ ꯆꯞ ꯃꯥꯟꯅꯔꯝꯕ꯭ꯔꯣ
ꯑꯩꯈꯣꯏꯁꯨꯅꯦ ꯑꯗꯨꯝ ꯑꯩ ꯁꯨꯝ ꯑꯩꯈꯣꯏꯁꯨ ꯅꯍꯥꯟ ꯅꯨꯡꯗꯥꯡꯖꯦ ꯆꯥꯛ ꯆꯥꯕ ꯍꯧꯔꯀꯥꯟꯗ ꯆꯥꯛ ꯆꯥꯈꯣꯡ ꯑꯍꯨꯝ ꯃꯔꯤꯃꯨꯛꯀ ꯍꯨꯛꯄꯒꯤ ꯃꯇꯥꯡꯗꯨꯗ ꯃꯩꯁꯦ ꯃꯨꯠꯊꯣꯛꯈ꯭ꯔꯦꯅꯤꯃꯤ ꯑꯗꯒꯤ ꯊꯥꯏꯅꯗꯧꯅ ꯑꯩꯈꯣꯏꯒꯤ ꯑꯥ ꯀꯩꯅꯣ ꯑꯥ ꯀꯩ ꯀꯩ ꯍꯥꯏꯅꯤ ꯗꯤꯡ ꯂꯩꯅꯕꯒꯤ ꯑꯩꯈꯣꯏꯒꯤ ꯌꯨꯝꯊꯣꯡ ꯈꯨꯗꯤꯡꯒꯤ ꯂꯦꯝꯒꯨꯝꯕ ꯀꯩꯒꯨꯝꯕꯁꯤꯗꯤ ꯃꯔꯥꯡ ꯀꯥꯏꯅ ꯑꯗꯨꯝ ꯂꯩꯅꯔꯦꯗꯅꯀꯣ ꯃꯩ ꯃꯨꯠꯇꯧꯔꯕꯅꯤꯅ ꯑꯗꯨꯝ ꯆꯥꯔꯖ ꯅꯨꯡ ꯇꯧꯔꯒ ꯑꯗꯨꯝ ꯊꯥꯟꯕ ꯌꯥꯕ ꯂꯦꯝꯒꯨꯝꯕ ꯃꯌꯥꯝ ꯑꯁꯤ ꯂꯣꯏꯅꯃꯛ ꯃꯌꯥꯝ ꯃꯌꯥꯝ ꯂꯩꯅꯔ ꯊꯝꯅꯩꯗꯅ ꯑꯗꯣ ꯍꯧꯖꯤꯛꯀꯥꯟꯗꯤ ꯃꯩꯗꯨ ꯄ꯭ꯔꯤꯄꯦꯗ ꯂꯥꯛꯑꯕꯅꯤꯅ ꯑꯗꯨꯒꯨꯝꯕꯒꯤ ꯂꯦꯝ ꯇꯨꯁꯨ ꯑꯝꯇ ꯂꯩꯅꯗ꯭ꯔꯦꯕ ꯑꯗꯨꯗꯨꯅꯅꯦ ꯍꯧꯖꯤꯛꯇꯤ ꯂꯩꯁꯨ ꯂꯩꯇ꯭ꯔꯕꯅꯤꯅ ꯅꯍꯥꯟꯁꯨ ꯃꯩ ꯃꯨꯠꯈꯤꯕ ꯆꯥꯛ ꯆꯥꯔꯀꯥꯟꯗ ꯌꯥꯝ ꯅꯨꯡꯉꯥꯏꯇꯦ ꯈꯪꯕ꯭ꯔꯥ ꯑꯗꯨꯒ ꯀꯦꯟꯗꯜ ꯀꯩꯀꯥ ꯃꯌꯥꯝꯗꯣ ꯊꯥꯜꯂꯒ ꯗꯣꯕꯥꯅꯤꯇꯥꯗꯨ ꯉꯥꯏꯈꯔꯦ ꯀꯦꯟꯗꯜꯗꯨ ꯊꯥꯡꯒꯠꯂꯒ ꯑꯗꯨꯃꯥꯏꯅ ꯇꯧꯔ ꯆꯥꯏ ꯍꯥꯏꯕ ꯉꯥꯟꯗ꯭ꯔꯒꯗꯤ ꯑꯃꯨꯛ ꯅꯨꯡꯉꯥꯏꯇꯕꯅꯤꯅ ꯑꯗꯨ ꯃꯩꯒꯤ ꯀꯩꯅꯣꯁꯦ ꯌꯥꯝ ꯅꯨꯡꯉꯥꯏꯇꯦ ꯍꯟꯗꯛꯇꯤ
ꯍꯥꯏꯕꯗꯤ ꯅꯍꯥꯟꯋꯥꯏꯗꯤ ꯑꯗꯨꯝ ꯑꯩ ꯁꯤꯗꯤ ꯃꯨꯠꯂꯅꯤ ꯍꯥꯏꯕ ꯈꯪꯕ ꯂꯩꯕꯒꯤ ꯑꯩꯈꯣꯏꯅ ꯇꯧꯕ ꯌꯥꯕ ꯑꯗꯨꯝ ꯍꯥꯏꯗꯤ ꯑꯗꯨꯝ ꯄꯥꯏꯈꯠꯄ ꯌꯥꯕ ꯏꯟꯚꯔꯇꯔ ꯊꯝꯕꯅꯤ ꯈꯪꯗꯦ ꯑꯗꯒꯤ ꯅꯍꯥꯟꯋꯥꯏ ꯑꯩꯅ ꯈꯔ ꯈꯪꯉꯛꯕ ꯀꯥꯟꯗ ꯌꯥꯝꯅ ꯊꯣꯛꯑꯃꯤꯅ ꯂꯦꯝꯒꯨꯝꯕ ꯊꯣꯛꯄꯁꯦ ꯑꯃꯛ ꯍꯥꯟꯅ ꯒꯥꯔꯤ ꯒꯥꯔꯤ ꯀꯥꯔ ꯑꯣꯏꯔꯒ ꯃꯊꯛꯇꯅ ꯑꯦꯔꯣꯄ꯭ꯂꯦꯟ ꯃꯥꯜꯂꯒ ꯁꯝꯅꯔꯒ ꯆꯥꯔꯖ ꯇꯧꯕ ꯈꯣꯠꯄ ꯑꯗꯒꯤ ꯃꯈꯜ ꯃꯈꯜ ꯂꯦꯝꯁꯤꯕꯣꯕ ꯑꯗꯒꯤ ꯀꯩꯅꯣ ꯃꯥꯟꯕꯤ ꯃꯈꯜ ꯃꯈꯟ ꯌꯥꯝ ꯊꯣꯛꯃꯦꯕꯀꯣ ꯑꯗꯨ ꯑꯗꯨꯃꯥꯏꯅ ꯇꯧꯔꯝꯃꯦ ꯑꯗꯣ ꯍꯧꯖꯤꯛꯀꯥꯟꯗꯤ ꯑꯃꯨꯛ ꯃꯩꯁꯤ ꯑꯗꯨꯝ ꯀꯩꯅꯣ ꯆꯥꯡ ꯅꯥꯏ ꯂꯥꯛꯑꯗꯧꯕꯅꯤ ꯍꯥꯏꯕꯒꯤꯔ ꯀꯩꯒꯤꯅꯣ ꯈꯪꯗꯦ ꯑꯗꯨꯒꯨꯝꯕ ꯍꯥꯏꯕꯗꯤ ꯄꯣꯠ ꯆꯩ ꯃꯀꯩꯁꯤ ꯀꯩꯁꯨ ꯑꯗꯨꯝ ꯊꯥꯒꯤ ꯑꯩ ꯊꯝꯅꯗ꯭ꯔꯦꯕ ꯊꯑꯣꯏꯅꯀꯣ ꯑꯗꯨꯏꯗꯨꯅ ꯀꯩ ꯍꯥꯏꯗꯣꯏꯅꯣ ꯈꯪꯗꯦ ꯑꯗꯨꯝ ꯑꯗꯨꯝ ꯂꯥꯛꯄ ꯀꯥꯟꯗ ꯑꯗꯨꯝ ꯉꯥꯛꯇꯪꯒꯤ ꯊꯤꯅꯕ ꯈꯣꯠꯄ ꯀꯦꯟꯗꯟ ꯑꯣꯏꯅ ꯁꯝꯕꯒꯤ ꯇꯥꯏꯞ ꯇꯧꯔꯛꯄꯗꯣ ꯑꯗꯨꯃꯥꯏꯅ ꯇꯧꯋꯦ ꯍꯥꯏꯗꯤ ꯆꯥꯎꯈꯠꯂꯛꯏꯔꯥ ꯆꯥꯎꯈꯠꯂꯛꯇ꯭ꯔꯤꯔꯥ ꯒ꯭ꯌꯥꯟ ꯇꯥꯗꯕꯗꯣ ꯑꯗꯨ
ꯍꯧꯖꯤꯛꯇꯤ ꯑꯃꯨꯛꯁꯨ ꯀꯦꯟꯗꯜꯅꯦꯅ ꯊꯣꯛꯏꯕ ꯀꯦꯟꯗꯜꯁꯤꯁꯨꯅꯦ ꯃꯩꯔꯤꯁꯦ ꯀꯃꯥꯏꯅ ꯍꯥꯏꯗꯣꯏꯅꯣ ꯈꯪꯗꯦ ꯉꯥꯟꯁꯨ ꯉꯥꯟꯗꯦ ꯑꯗꯨꯒ ꯉꯁꯥꯏꯒꯤ ꯃꯥꯒꯤ ꯃꯊꯤꯁꯤꯗ ꯄꯇꯥ ꯇꯥꯔꯒꯅꯦ ꯀꯦꯟꯗꯜꯁꯤ ꯌꯥꯝ ꯊꯨꯅ ꯇꯨꯝꯃꯒꯅꯦ ꯌꯥꯝ ꯊꯨꯅ ꯂꯣꯏ ꯍꯥꯏꯕ ꯈꯪꯕ꯭ꯔ ꯀꯦꯟꯗꯜꯁꯤꯁꯨ ꯊꯥꯏꯅ ꯊꯣꯛꯑꯝꯕ ꯀꯦꯟꯗꯜꯗꯨꯅ ꯌꯥꯝ ꯐꯕ ꯍꯦꯜꯂꯤꯕ ꯀꯨꯏꯅꯁꯨ ꯆꯠꯂꯤ ꯉꯥꯟꯕꯁꯨ ꯍꯦꯜꯂꯤ ꯃꯩꯔꯤ ꯆꯥꯎꯕꯁꯨ ꯍꯦꯜꯂꯤ ꯍꯧꯖꯤꯛꯀꯤꯁꯤꯗꯤ ꯃꯥꯏ ꯗꯣꯁꯤꯁꯤꯁꯨ ꯄꯤꯛꯇ꯭ꯔꯨꯛ ꯄꯤꯛꯑꯒ ꯈꯪꯗꯦ ꯌꯥꯝ ꯊꯨꯅ ꯖꯨꯔ ꯖꯨꯔ ꯇꯨꯝꯃꯒ ꯑꯗꯨꯝ ꯃꯨꯠꯈꯤꯕꯗꯣ ꯑꯣꯏ ꯍꯥꯏꯕ ꯊꯥꯏꯅꯒꯤ ꯄꯣꯠ ꯆꯩꯁꯤꯡꯁꯤꯅ ꯂꯣꯏ ꯐꯕꯖꯥꯠꯅꯤ
ꯍꯥꯏꯕꯗꯤ ꯄꯣꯠ ꯍꯥꯏꯗꯤ ꯃꯩꯁꯤ ꯆꯥꯡ ꯅꯥꯏꯅ ꯂꯥꯛꯑ ꯅꯣꯡꯃ ꯂꯥꯛꯑꯅꯤ ꯅꯣꯡꯃ ꯂꯥꯛꯑꯣꯁꯨ ꯑꯗꯨꯝ ꯈꯪꯉ ꯂꯩꯔꯕꯅꯤꯅ ꯃꯥꯒꯤ ꯒꯤ ꯍꯥꯏꯗꯤ ꯃꯨꯠꯈꯤꯕꯒ ꯊꯥꯅꯕ ꯑꯩꯈꯣꯏ
ꯎꯝ
ꯈꯪꯗꯦ ꯑꯗꯨꯝ ꯃꯈꯟ ꯃꯈꯜ ꯇꯧꯔꯒ ꯑꯗꯨꯝ ꯊꯝꯃꯃꯤꯅ ꯍꯧꯖꯤꯛꯀꯥꯟꯗꯤ ꯑꯗꯨꯒꯨꯝꯕꯁꯨ ꯊꯝꯅꯔꯤꯗꯦ ꯅꯣꯏꯕꯨ ꯍꯧꯖꯤꯛꯀꯥꯟꯕꯨ
ꯑꯃꯇ ꯂꯩꯇꯗꯅꯅꯤꯌꯦ ꯑꯃꯠꯇ ꯂꯩꯇꯗꯅꯅꯦ ꯀꯦꯟꯗꯜ ꯂꯩꯔꯒ ꯊꯥꯜꯂꯤꯁꯦ ꯅꯍꯥꯟꯁꯨ ꯆꯥꯛ ꯆꯥꯔꯤꯉꯩꯗ ꯃꯩ ꯃꯨꯠꯈꯤꯕꯗ ꯂꯦꯝꯁꯤꯡꯗꯣ ꯑꯝꯇ ꯇꯥꯏ ꯁꯤꯖꯤꯟꯅ ꯗ꯭ꯔꯕꯅꯤꯅꯅꯦ ꯑꯝꯇ ꯌꯥꯗ꯭ꯔꯦ ꯍꯥꯏꯕ ꯑꯗꯨꯗꯨꯅ ꯍꯧꯖꯤꯛ ꯇꯤ ꯀꯩꯅꯣꯁꯦ ꯂꯦꯝꯁꯤꯁꯨ ꯄꯥꯛꯅ ꯊꯣꯛꯇꯕ ꯈꯪꯗꯦ ꯍꯥꯏꯕ ꯉꯁꯥꯏꯒꯤ ꯃꯩꯗꯨ ꯁꯨꯝ ꯆꯥꯡ ꯅꯥꯏꯅ ꯂꯥꯛꯅꯔꯦꯗꯅ ꯃꯔꯛ ꯑꯝꯗꯤ ꯉꯁꯤ ꯉꯔꯥꯡꯗꯅꯦꯕ ꯃꯩ ꯈꯔ ꯅꯨꯡꯉꯥꯏꯇ꯭ꯔꯤꯁꯦ ꯑꯗꯨꯗꯨꯅ ꯂꯦꯝ ꯀꯩꯀꯥꯗꯣ ꯑꯝꯇ ꯂꯩꯇꯕꯅꯤꯅ ꯀꯦꯟꯗꯜꯅ ꯑꯗꯒꯤ ꯂꯥꯇꯦꯟꯕꯨꯗꯤ ꯂꯩ ꯂꯥꯇꯦꯟ ꯈꯔ ꯂꯥꯇꯦꯟꯗ ꯀꯦꯔꯣꯁꯤꯟ ꯍꯥꯜꯂꯒ ꯃꯩ ꯊꯥꯟꯕ ꯑꯗꯨꯃꯥꯏꯅ ꯈꯔ ꯇꯧꯅꯔꯤꯕ ꯑꯗꯨ ꯅꯠꯇꯕꯗꯗꯤ ꯀꯦꯟꯗꯜ ꯉꯥꯛꯇꯅꯤ ꯑꯩꯈꯣꯏꯁꯤꯗ ꯊꯥꯜꯂꯤꯁꯤ ꯃꯩ ꯃꯨꯠꯈ꯭ꯔꯗꯤ
ꯇꯨꯝꯕꯁꯦ ꯃꯩ ꯃꯨꯠꯈ꯭ꯔꯗꯤ ꯇꯨꯝꯕꯁꯦ ꯍꯥꯏꯕꯗꯤ ꯑꯗꯨꯝ ꯃꯩꯕꯨ ꯍꯦꯛ ꯃꯨꯠꯈ꯭ꯔꯕ ꯑꯗꯨꯝ ꯃꯤꯀꯞ ꯊꯣꯛꯂꯛꯑꯅꯤ ꯑꯗꯨꯗꯨꯅ ꯑꯩꯗꯤ ꯃꯩꯁꯦ ꯈꯤꯇꯪ ꯊꯥꯜꯂꯒ ꯇꯨꯝꯗꯕ ꯌꯥꯗꯦꯕꯀꯣ ꯑꯗꯨꯗꯨꯅ ꯑꯩ ꯃꯅꯥꯛꯇ ꯇꯦꯕꯜ ꯂꯩꯕ ꯇꯦꯕꯜꯁꯤꯗ ꯑꯗꯨꯝ ꯇꯦꯟꯁꯦ ꯑꯗꯨꯝ ꯍꯥꯞꯄ ꯊꯝꯗꯣꯏꯅꯤ ꯃꯩꯈꯦꯠ ꯑꯃꯒ ꯀꯩꯒꯤꯅꯣ ꯍꯥꯏꯕꯗ ꯃꯩ ꯍꯦꯛ ꯃꯨꯛꯈ꯭ꯔꯕ ꯑꯩꯅ ꯀꯝ ꯊꯣꯛꯂꯛꯑꯅꯤ ꯑꯩ ꯃꯁꯥꯒꯤ ꯍꯧꯅꯕꯤꯅꯦꯕꯀꯣ ꯃꯤꯗꯤ ꯃꯩ ꯉꯥꯜꯂꯗꯤ ꯇꯨꯝꯕ ꯌꯥꯗꯦꯒ ꯍꯥꯏꯅꯕꯗꯣ ꯑꯩ ꯃꯩ ꯃꯉꯥꯟ ꯈꯤꯇꯪ ꯐꯪꯕ ꯇꯥꯔꯗꯤ ꯑꯩ ꯍꯣꯏ ꯑꯩꯒꯤ ꯀꯣꯛ ꯃꯄꯥ ꯉꯥꯟꯕ ꯃꯄꯥꯗꯨꯕꯨꯗꯤ ꯐꯤ ꯅꯨꯡ ꯈꯟꯗꯅ ꯈꯣꯠꯇꯅ ꯇꯧꯔꯒ ꯃꯝꯍꯜꯂꯦꯕꯀꯣ ꯑꯗꯨ ꯅꯠꯇꯕ ꯁꯨꯝ ꯃꯩ ꯉꯥꯜꯂꯒ ꯂꯩꯕꯗꯣ ꯑꯗꯨ ꯇꯨꯝꯕ ꯌꯥꯗꯕꯒꯤ ꯃꯩ ꯃꯨꯠꯈꯤꯕꯗꯣ ꯇꯨꯝꯕ ꯌꯥꯗꯕꯒꯤ ꯑꯗꯨꯝ ꯃꯩ ꯊꯥꯜꯂꯒ ꯇꯨꯝꯕꯗꯣ ꯍꯩꯅ ꯇꯧꯋꯦ ꯑꯗꯨ ꯅꯪꯗꯤ ꯇꯨꯝꯕꯗ ꯑꯗꯨꯝ ꯃꯩ ꯃꯨꯊꯠꯂ ꯇꯨꯝꯕ꯭ꯔꯥ ꯊꯥꯜꯂꯒ ꯇꯨꯝꯕ꯭ꯔꯥ
ꯑꯩꯗꯤ ꯃꯩ ꯁꯨꯡꯃꯨꯠ ꯃꯨꯊꯠꯇꯦ ꯑꯩꯒꯤ ꯀꯥꯡꯈꯟꯒꯤ ꯉꯁꯥꯏꯒꯤ ꯑꯩꯅ ꯑꯥ ꯍꯤꯞꯄ ꯃꯇꯝꯗ ꯑꯩꯒꯤ ꯑꯩꯒꯤ ꯃꯤꯠꯀꯤ ꯃꯄꯥꯗꯨꯗ ꯀꯩꯅꯣ ꯐꯤ ꯑꯃ ꯈꯜꯂꯦꯕ ꯉꯁꯥꯏꯒꯤ ꯕꯜꯇꯣ ꯕꯜꯕꯀꯤ ꯃꯉꯥꯜꯗꯣ ꯆꯪꯉꯛꯇꯅꯕ ꯑꯗꯨꯒ ꯑꯇꯩꯇꯩ ꯑꯇꯩ ꯑꯇꯩꯗꯕꯨꯗꯤ ꯂꯣꯏ ꯉꯥꯟꯖꯔꯦꯗꯅꯀꯣ ꯑꯗꯨꯒ ꯃꯤꯠ ꯃꯤꯠꯀꯤ ꯃꯄꯥꯗꯨꯗ ꯑꯩꯅ ꯐꯤ ꯑꯃ ꯈꯟꯊꯔꯒ ꯑꯗꯨꯃꯥꯏꯅ ꯇꯧ ꯒ ꯇꯨꯝꯃꯦꯕ ꯃꯩ ꯃꯝꯃꯒ ꯇꯨꯝꯕ ꯁꯨꯡꯍꯩ ꯍꯩꯅꯗꯦꯕ ꯑꯩꯗꯤ ꯐꯅꯌꯥꯝ ꯃꯩ ꯂꯥꯛꯇ ꯇꯥꯁꯨꯕ ꯑꯩ ꯀꯦꯟꯗꯜ ꯊꯥꯟꯕ ꯅꯠꯇ꯭ꯔꯒꯅ ꯀꯦꯟꯗꯜ ꯀꯩꯒꯨꯝꯕ ꯂꯣꯏꯒꯤ ꯇꯥꯔꯁꯨꯅꯦ ꯑꯩ ꯐꯣꯟꯁꯦ ꯐ꯭ꯂꯥꯛꯁꯦ ꯀꯥꯞꯊꯣꯛꯑ ꯑꯗꯨꯝ ꯊꯝꯗꯣꯏꯅꯦꯕ ꯑꯩ ꯅꯠꯇ꯭ꯔꯗꯤ ꯑꯩ ꯇꯨꯝꯕ ꯁꯨꯡꯌꯥ ꯌꯥꯗꯦꯕ ꯑꯩꯁꯨ ꯃꯩ ꯃꯝꯃꯗꯤ ꯀꯤꯕ ꯈꯣꯠꯄꯒꯤ ꯁꯨꯡꯅꯠ ꯅꯠꯇꯕ ꯑꯩꯒꯤ ꯏꯁꯥꯒꯤ ꯑꯣꯏꯅ ꯍꯩꯅꯗꯕ ꯍꯥꯏ ꯇꯥꯔꯦ ꯑꯗꯨꯗꯨꯅ ꯃꯩ ꯑ ꯃꯩ ꯍꯦꯛ ꯂꯥꯛꯇ꯭ꯔꯕ ꯑꯩ ꯀꯦꯟꯗꯟ ꯍꯥꯟꯅ ꯑꯦꯔꯦꯟꯖ ꯇꯧꯔ ꯊꯝꯃꯅꯤꯀꯣ ꯍꯥꯟꯅ ꯔꯦꯗꯤꯗ ꯑꯗꯨ ꯅꯠꯇ꯭ꯔꯒꯅ ꯎꯝ ꯀꯩꯅꯣ ꯐꯣꯟꯁꯦ ꯊꯥꯜꯂꯒ ꯇꯨꯝꯗꯣꯏꯅꯦꯕ ꯃꯁꯥꯒꯤꯅꯦꯕ ꯁꯦ ꯑꯩ ꯍꯩꯅꯗꯦꯕ ꯃꯩ ꯃꯨꯠꯄ
ꯍꯣꯏ ꯑꯗꯨꯅꯤ ꯍꯥꯏꯕꯗꯤ ꯃꯤ ꯃꯤꯁꯦ ꯃꯥꯟꯅꯗꯦꯅꯀꯣ ꯍꯦꯛ ꯇꯧꯕ ꯂꯩ ꯑꯗꯩ ꯈꯔ ꯑꯃꯅ ꯑꯗꯣ ꯅꯍꯥꯟꯋꯥꯏꯗꯤꯀꯣ ꯁꯨꯝ ꯊꯥꯏꯅ ꯉꯩ ꯗꯤ ꯀꯩꯅꯣꯒꯨꯝꯕ ꯊꯥꯟꯕꯅꯤꯅ ꯄꯨꯗꯣꯟꯒꯨꯝꯕ ꯀꯩꯒꯨꯝꯕ ꯊꯥꯟꯕꯅꯤꯅ ꯑꯩꯈꯣꯏꯒꯤ ꯀꯥꯡꯈꯟꯒ ꯁꯦ ꯑꯃꯨꯛꯃꯨꯛ ꯁꯨꯕ ꯀꯥꯟꯗ ꯌꯥꯝ ꯊꯤꯟ ꯊꯤꯅ ꯃꯣꯠꯄꯗꯣ ꯑꯗꯨꯃꯥꯏꯅ ꯇꯧꯋꯦ ꯑꯗꯨꯝ ꯎꯏꯌꯦꯕꯀꯣ ꯑꯩꯈꯣꯏ ꯃꯥꯃꯥ ꯍꯣꯏ ꯑꯩꯈꯣꯏ ꯕꯨꯕꯣꯛ ꯍꯣꯏ ꯁꯨꯕ ꯀꯥꯟꯗ ꯃꯨꯁꯤꯛ ꯃꯨꯔꯒ ꯆꯨꯝꯗꯣ ꯑꯣꯏꯔꯒ ꯑꯗꯨ ꯑꯗꯨꯏ ꯃꯊꯛꯇ ꯑꯃꯨꯛ ꯃꯥꯅ ꯑꯃꯨꯛ ꯂꯩꯗꯨꯅ ꯃꯥꯗꯨ ꯑꯃꯨꯛ ꯑꯍꯤꯡꯗ ꯍꯧꯒꯠꯂꯒ ꯐꯥꯕ ꯑꯗꯨ ꯆꯤꯛꯄꯒꯤ ꯈꯣꯠꯄꯒꯤ ꯇꯨꯝꯕ ꯌꯥꯗꯕꯗꯤ ꯃꯊꯥ ꯃꯊꯥ ꯄꯣꯝꯕ ꯈꯣꯠꯄꯒ ꯇꯧꯕꯗꯣ ꯑ ꯊꯦꯡꯅꯔꯛꯄ꯭ꯔ ꯅꯣꯏꯗꯤ ꯀꯃꯥꯏꯅ ꯇꯧꯒꯦ
ꯊꯦꯡꯅꯔꯛꯏꯗ ꯑꯗꯨꯒꯨꯝꯕ ꯃꯌꯥꯝꯗꯣ ꯊꯥꯏꯅꯒꯤ ꯊꯥꯏꯅꯒꯤ ꯌꯨꯝꯊꯣꯡ ꯈꯨꯗꯤꯡꯒꯤ ꯂꯣꯏꯅ ꯂꯩꯔꯛꯄ ꯄꯣꯠ ꯉꯥꯛꯇꯅꯤꯅ ꯑꯗꯨꯅ ꯀꯩꯅꯣ ꯃꯥ ꯂꯩꯕ ꯀꯥꯏꯁꯤꯗꯤ ꯑ ꯑꯩꯈꯣꯏꯒꯤ ꯀꯩ ꯍꯥꯏꯅꯤ ꯀꯅꯥꯝꯇ ꯁꯨꯝ ꯏꯀꯥꯏꯅꯗ ꯀꯩꯒꯤꯅꯣ ꯍꯥꯏ ꯀꯥꯟꯗ ꯌꯨꯝꯗꯣꯡ ꯂꯣꯏ ꯂꯩꯛꯑꯔꯕꯅꯤꯅꯕ ꯀꯣ ꯑꯗꯨꯝ ꯃꯣꯏ ꯉꯥꯛꯇꯒꯤ ꯋꯥꯁꯨ ꯅꯠꯇꯦꯕ ꯃꯇꯝꯗꯨꯗ ꯁꯤꯖꯤꯟꯅꯔꯤꯕ ꯃꯣꯝꯄꯥꯛ ꯀꯔꯤ ꯀꯔꯥ ꯃꯌꯥꯝꯁꯦ ꯆꯔꯨ ꯃꯣꯝꯄꯥꯛꯀꯨꯝꯕ ꯀꯩꯒꯨꯝꯕ ꯑ ꯉꯁꯥꯏꯒꯤ ꯑꯩꯈꯣꯏꯒꯤ ꯎꯝ ꯂꯥꯏꯔꯕꯅ ꯂꯣꯏ ꯈꯨꯜꯂꯤꯡꯕ ꯂꯝ ꯑꯣꯏꯕꯅꯤꯅꯀꯣ ꯑꯗꯨꯃꯥꯏꯅ ꯆꯔꯨ ꯃꯄꯥꯛꯀꯨꯝꯕ ꯀꯩꯒꯨꯝꯕ ꯁꯤꯖꯤꯟꯅꯕ ꯁꯤ ꯃꯌꯥꯝꯁꯤꯅ ꯑꯗꯨꯝ ꯉꯁꯥꯏꯒꯤ ꯁꯦꯛꯄꯤ ꯀꯔꯤ ꯀꯔꯥꯁꯤꯡꯁꯦ ꯂꯥꯛꯑꯀꯥꯟꯗ ꯃꯣꯏꯅ ꯆꯪꯁꯤꯜꯂꯀꯥꯟꯗ ꯃꯥꯁꯦ ꯑꯗꯨ ꯊ ꯃꯝꯗꯣꯏꯅꯦꯕ ꯈꯪꯕ꯭ꯔꯥ ꯑꯗꯨꯒꯨꯝꯕ ꯃꯌꯥꯝꯗꯨꯅ ꯍꯧꯖꯤꯛꯇꯤ ꯍꯧꯖꯤꯛꯇꯤ ꯂꯣꯏꯅꯃꯛ ꯑꯣꯜꯂꯦꯗꯅꯀꯣ ꯃꯥꯒꯤ ꯌꯨꯝ ꯀꯔꯤ ꯀꯔꯥꯒꯁꯦ ꯀꯩꯁꯨ ꯌꯥꯝ ꯂꯩꯅꯗ꯭ꯔꯦꯗꯅ ꯋꯥꯅ ꯎꯌꯨꯡ ꯑꯣꯏꯔꯒ ꯁꯥꯕ ꯌꯨꯝꯒꯥꯏꯁꯤꯗꯤ ꯍꯧꯖꯤꯛꯇꯤ ꯎ ꯎꯒꯨꯝꯕꯅ ꯑꯗꯨꯝ ꯐꯅ ꯂꯩꯇ꯭ꯔꯒꯁꯨ ꯎꯒꯨꯝꯕꯅ ꯑꯗꯨꯝ ꯇꯧꯔꯒ ꯑꯗꯨꯝ ꯁꯥꯟꯅꯔꯦ ꯑꯗꯨꯗꯨꯅ ꯉꯁꯥꯏꯒꯤ ꯑ ꯁꯦꯛꯄꯤ ꯀꯩꯀꯥꯁꯤꯁꯨ ꯂꯥꯛꯄꯒꯤ ꯆꯥꯡꯁꯤꯗ ꯑꯗꯨꯝ ꯅꯦꯝꯃꯦ ꯗꯅ ꯑꯗꯩ ꯃꯇꯝ ꯑꯃꯗꯗꯤ ꯎ ꯋꯥꯁꯦ ꯃꯔꯥꯡ ꯀꯥꯏꯅ ꯍꯧꯅꯕꯅꯤꯅ ꯑꯗꯨꯝ ꯑꯥ ꯁꯦꯛꯄꯤꯒꯨꯝꯕ ꯀꯩꯒꯨꯝꯕ ꯂꯩꯕꯁꯤꯁꯨ ꯎ ꯋꯥꯒꯨꯝꯕ ꯀꯩꯒꯨꯝꯕ ꯖꯒꯥꯁꯦ ꯂꯩꯗꯣꯏꯅꯦꯕ ꯑꯗꯣ ꯉꯁꯥꯏꯒꯤ ꯌꯨꯝꯗꯨꯒ ꯎ ꯋꯥ ꯄꯥꯝꯕꯤꯁꯤꯡꯗꯨꯒ ꯅꯛꯅꯅ ꯂꯩꯔꯕꯅꯤ ꯃꯣꯏꯅꯁꯨ ꯑꯩꯈꯣꯏꯒꯤ ꯏꯃꯨꯡꯗ ꯆꯪ ꯆꯪꯁꯤꯜꯂꯛꯄꯒꯤ ꯈꯨꯗꯣꯡꯆꯥꯕꯁꯦ ꯂꯩꯔꯦꯗꯅ ꯅꯛꯅꯔꯕꯅꯤꯅ ꯑꯗꯨꯅ ꯑꯗꯨꯃꯥꯏꯅ ꯇꯧꯔꯒ ꯃꯥ ꯀꯩꯀꯥ ꯃꯌꯥꯝꯁꯦ ꯂꯩꯔꯛꯏꯅꯦꯕ ꯈꯪꯕ꯭ꯔꯥ ꯍꯧꯖꯤꯛꯇꯤ ꯑꯃꯠꯇ ꯂꯩꯅꯗ꯭ꯔꯕꯅꯤꯗ ꯑꯗꯒꯤ ꯍꯤꯗꯥꯛ ꯀꯩꯀꯥꯁꯨ ꯃꯔꯥꯡ ꯀꯥꯏꯅ ꯊꯣꯛꯑꯕꯅꯤꯅ ꯑꯗꯨꯝ ꯍꯥꯠꯂꯒ ꯑꯗꯨꯝ ꯑꯥꯥ ꯃꯍꯟꯅ ꯂꯩꯇꯕ ꯑꯗꯨꯃꯥꯏꯅ ꯇꯧꯅꯔꯦꯗ ꯍꯧꯖꯤꯛꯇꯤ ꯌꯥꯝꯅ
ꯍꯣꯏ ꯑꯗꯨꯅꯦ ꯅꯍꯋꯥꯏꯒꯤ ꯑꯩꯈꯣꯏꯒꯤ ꯃꯣꯝꯄꯥꯛꯁꯤ ꯀꯩ ꯍꯥꯏꯅꯤ ꯍꯧꯖꯤꯛꯀꯤ ꯃꯣꯝꯄꯥꯛꯁꯤꯅ ꯑꯃꯨꯛ ꯀꯩꯅꯣꯝ ꯇꯧꯋꯦ ꯅꯍꯥꯟꯋꯥꯒꯤꯗ ꯑꯃꯨꯛ ꯑꯩꯈꯣꯏ ꯇꯦꯔꯥ ꯀꯩꯀꯩꯁꯤꯅ ꯍꯥꯜꯂꯒ ꯃꯥꯒꯤ ꯃꯆꯤꯠ ꯃꯆꯤꯠ ꯇꯥꯏꯅꯐꯝꯁꯦ ꯑꯁꯤꯗ ꯑꯃꯨꯛ ꯀꯨꯠꯆꯤꯜꯂꯒ ꯍꯥꯏꯗꯤ ꯃꯥ ꯅꯨꯡ ꯂꯩꯕ ꯀꯥꯟꯗꯁꯨ ꯌꯥꯝꯅ ꯅꯨꯡꯉꯥꯏꯗꯧꯕꯒꯤ ꯒꯤ ꯃꯑꯣꯡ ꯑꯃ ꯃꯥꯟꯕꯗꯣ ꯑꯗꯨ ꯗꯨꯃꯥꯏ ꯇꯧꯔꯝꯕꯒꯤ ꯑꯩꯗꯤ ꯍꯦꯛꯇ ꯃꯥꯒꯤ ꯂꯩꯐꯝ ꯖꯒꯥ ꯄꯤꯕꯩ ꯇꯥꯏꯕꯇ ꯇꯧꯔꯒ ꯂꯩꯕꯗꯣ ꯑꯗꯨꯗꯨꯒꯤꯁꯨ ꯑꯣꯏꯗꯣꯏꯅꯦꯕꯀꯣ ꯑꯗꯣ ꯑꯩꯈꯣꯏ ꯍꯧꯖꯤꯛ ꯅꯣꯡ ꯀꯟꯅ ꯇꯥꯔꯤꯌꯦ ꯅꯣꯏ ꯅꯣꯡ ꯇꯥꯕ꯭ꯔꯣ ꯀꯃꯥꯏ ꯇꯧꯒꯦ
ꯇꯥꯗꯤ ꯅꯣꯡ ꯇꯥꯕꯩ ꯃꯐꯝ ꯑꯗꯨꯝ ꯈꯦꯠꯅꯩ ꯀꯃꯥꯏꯅ ꯇꯧꯔꯤꯅꯣ ꯈꯪꯗꯦ ꯑꯩꯈꯣꯏꯒꯤꯁꯨ ꯀꯦꯝ ꯇꯥꯗꯤꯌꯦ ꯅꯣꯡ ꯑꯩꯅ ꯍꯥꯏꯗꯣꯏꯅꯦ ꯅꯨꯡꯁꯥ ꯁꯥꯕꯁꯨ ꯅꯠꯇꯦ ꯅꯣꯡꯃꯪꯕꯁꯨ ꯅꯠꯇꯦ ꯑꯗꯨꯝ ꯑꯩꯈꯣꯏꯒꯤ ꯃꯥꯝꯂꯤ ꯁꯥꯔꯤ ꯇꯧꯔ ꯂꯩꯕꯗꯣ ꯑꯗꯨꯅꯦꯕ ꯇꯧꯔꯤꯁꯦ
ꯍ ꯑꯩꯈꯣꯏ ꯅꯣꯡ ꯀꯥꯟ ꯇꯥꯏꯌꯦ ꯑꯗꯨꯅꯦ ꯑꯩ ꯀꯩꯅꯣ ꯏꯁꯤꯡ ꯀꯀꯩ ꯌꯥꯁꯤꯟ ꯈꯣꯠꯆꯤꯟꯕ ꯑꯝꯇ ꯇꯧꯔꯨꯒꯦ ꯊꯝꯃꯒꯦꯀꯣ
ꯍꯣ ꯍꯣ ꯍꯣꯏ